ꯍꯂꯣ ꯍꯂꯣ
ꯑꯥꯎ ꯇꯥꯔꯕꯣ
ꯇꯥꯏ ꯇꯥꯏ ꯑꯩꯒꯤ ꯁꯥꯎꯟꯁꯦ ꯐꯖꯅ ꯇꯥꯕ꯭ꯔꯥ
ꯇꯥꯏꯌꯦ
ꯑꯣꯀꯦ ꯑꯣꯀꯦ ꯆꯥꯛ ꯆꯥꯔꯕꯣ
ꯇꯥꯔꯦ ꯍꯣꯏ
ꯑꯣ ꯀꯔꯤꯅ ꯀ ꯇꯕꯔꯒꯦ
ꯁꯤꯗꯤ ꯑꯩ ꯆꯥꯛ ꯆꯥꯗꯦ ꯆꯥꯛꯄꯨꯗꯤ ꯑꯗꯨ ꯑ ꯉꯁꯥꯏ ꯑꯩ ꯃꯄꯥꯟ ꯊꯣꯛꯄꯗꯣ ꯑꯩꯈꯣꯏ ꯑꯆꯥꯄꯣꯠ ꯃꯌꯥꯝ ꯆꯥꯕꯒꯤ ꯍꯜꯂꯛꯑꯒ ꯆꯥꯗ꯭ꯔꯦ
ꯑꯆꯥ ꯑꯆꯥ ꯍꯥꯏ ꯐ
ꯍꯝ ꯍꯝ
ꯆꯥꯛ ꯊꯝꯕ ꯂꯔꯒ ꯅꯪ ꯆꯥꯔꯤ ꯅꯪ ꯇꯨꯝꯅꯤꯡꯕꯒꯣ ꯑꯗꯨ ꯍꯣꯔꯦꯟꯒꯤ ꯑꯣꯣ ꯌꯦꯡꯅꯥꯥꯏ ꯀꯩꯅꯣ ꯁꯦꯡꯉ ꯇꯅꯤ ꯁꯦꯡꯉ ꯆꯦ ꯍꯥꯏꯦꯡ
ꯈꯥꯉꯣ ꯈꯥꯡꯉꯣ ꯍꯕꯨ ꯊꯦꯡꯅ ꯆꯥꯔꯁꯨ ꯌꯥꯏꯦꯗ ꯍꯣꯏ ꯊꯦꯡꯅ ꯇꯨꯝꯒꯗ ꯊꯣꯛꯑꯣꯏꯅꯦ
ꯃꯥꯅꯦ ꯃꯥꯅꯦ ꯉꯁꯤ ꯀꯣꯏꯕꯗꯤ ꯌꯥꯝ ꯅꯨꯡꯉꯥꯏꯔꯝꯃꯤ ꯅꯣꯏ ꯀꯨ ꯄꯨꯟ ꯐꯖꯅ ꯄꯨꯟ ꯃꯔꯤꯅ
ꯅꯨꯡꯉꯥꯏ
ꯋꯥꯔꯤ ꯐꯖ ꯐꯖꯕ ꯋꯥꯔꯤ ꯋꯥꯔꯤꯔꯤ ꯋꯥꯇꯥꯏ ꯐꯉ ꯐꯖꯦ ꯁꯔꯃꯤꯅꯤ
ꯋꯥꯔꯤ ꯋꯥꯇꯥꯏ ꯁꯥꯟꯅꯕ ꯃꯇꯝ ꯂꯩꯇꯦ ꯆꯥꯕꯒ ꯌꯔꯣ ꯏꯔꯒ ꯂꯩꯕ
ꯎꯝ ꯍꯗꯣꯡ ꯐꯥꯗꯣꯛ ꯁꯨꯃꯥꯏꯅ ꯀꯣꯏ ꯐ ꯁꯠꯁꯨ ꯌꯥ ꯅꯨꯡꯉꯥꯏꯗ ꯑꯩꯁꯨ ꯌꯥꯝ ꯀꯣꯏꯕ ꯀꯣꯏꯕ ꯌꯥꯝ ꯆꯠꯂ ꯆꯠꯀꯅꯤ ꯍꯧꯖꯤꯛꯀꯥꯟꯗꯤ ꯈꯔ ꯂꯦꯞꯈ꯭ꯔꯦ
ꯑꯣ
ꯁꯨꯝ ꯂꯝ ꯀꯣꯏꯕ ꯖꯒꯥ ꯀꯣꯏꯕ ꯌꯦꯡꯕ ꯆꯠꯄꯁꯦ ꯌꯥꯝ ꯅꯨꯡꯉꯥꯏꯌꯦꯀꯣ
ꯍ ꯍꯝ
ꯇ ꯏ ꯖꯪꯜꯗꯨꯒꯨꯝꯕ ꯀꯦꯟꯇꯤꯒꯨꯝꯕ ꯆꯠꯄ ꯍꯥꯁꯃꯥ ꯄ ꯍꯥꯏꯅꯦ
ꯎꯝ ꯅꯨꯡꯉꯥꯏꯕ ꯅꯨꯡꯉꯥꯏꯕꯅꯤ ꯍꯦꯛꯇꯣ ꯀꯦꯝꯄꯤꯡꯒꯨꯝꯕꯗꯤ ꯑꯩꯈꯣꯏꯗꯤ ꯂꯩꯁꯥꯕꯤꯅꯤꯅ ꯌꯥꯝ ꯆꯠꯄꯗꯤ ꯐꯪꯗꯦ
ꯑꯣ
ꯅꯨꯃꯤꯠ ꯑꯃꯗ ꯀꯣꯏꯔꯒ ꯍꯜꯂꯛꯄꯒꯨꯝꯕꯕꯨꯗꯤ ꯐ꯭ꯔꯤꯅꯦ ꯑꯗꯨ ꯑꯣꯏꯔꯁꯨ ꯀꯦꯝꯄꯤꯡꯒꯨꯝꯕꯁꯨ ꯑꯩꯈꯣꯏꯅꯁꯨ ꯆꯠꯅꯤꯡꯗꯕꯅꯤꯕ ꯅꯨꯡꯗꯤ ꯅꯨꯡꯉꯥꯏꯅꯦꯕꯀꯣ ꯑꯗꯨ ꯑꯣꯏꯔꯁꯨ
ꯎꯝ
ꯅꯨꯡꯗꯤ ꯅꯨꯡꯉꯥꯏꯒꯅꯤ ꯈꯪꯉꯦ ꯑꯗꯨ ꯑꯣꯏꯔꯁꯨ ꯆꯠꯄꯗꯣ ꯈꯔ ꯅꯨꯡꯉꯥꯏꯇꯦꯕ
ꯑꯩꯣꯏ ꯑ ꯍ ꯍ ꯆꯍꯤ ꯍ ꯆꯍꯤ ꯑꯣꯏꯒ ꯂꯥꯁ ꯏꯌꯔ ꯑꯣꯏꯒ ꯅꯣꯏ ꯑꯩꯈꯣꯏꯅꯣ ꯑꯩꯈꯣꯏ ꯀꯥꯡꯕꯨꯀꯣ ꯑꯩꯈꯣꯏꯒꯤ ꯭ꯔꯨꯞ ꯣꯏꯕꯨ ꯆꯠꯕ ꯇ꯭ꯔꯦꯛ ꯆꯄ
ꯑꯣ
ꯀꯁꯤ ꯌꯥꯝ ꯅꯨꯡꯉꯥꯏꯈꯖꯅꯤꯦ ꯐꯣꯔꯔꯁ ꯇꯧꯔꯤꯁ ꯃꯤ ꯌꯥꯝꯝ ꯂꯑꯕ ꯀꯣ
ꯎꯝ ꯎꯝ ꯍꯣꯏ ꯑꯗꯨꯝ ꯀꯣꯏꯕꯗꯤ ꯑꯗꯨꯝ ꯅꯨꯡꯉꯥꯏꯗ
ꯎꯝ ꯑꯗꯨꯅꯦ ꯆꯤꯡ ꯃꯊꯛꯇ ꯎꯟ ꯐꯖꯅ ꯇꯥꯕ ꯃꯐꯝ ꯂꯩꯕꯗꯣ
ꯑꯥ
ꯑꯣꯟ ꯇꯔꯗꯗ ꯑꯣꯗ ꯍꯠꯇ ꯑꯗꯨꯗꯈꯣꯏ ꯂꯝꯃꯤ ꯍꯣꯨꯝ ꯆꯠꯄꯕ ꯑꯗꯨ ꯅꯨꯡꯉꯥꯏꯣ
ꯎꯝ
ꯑꯦꯛꯄꯦꯟꯁꯤꯚꯇꯤ ꯑꯣꯏꯔꯦ ꯑꯗꯨꯒꯨꯝꯕ ꯆꯠꯁꯦ ꯑꯃꯔꯣꯝꯗ ꯍꯥꯏꯔꯗꯤꯀꯣ
ꯎꯝ ꯎꯝ ꯄꯩꯁꯥꯗꯤ ꯀꯣꯏꯕ ꯀꯣꯏꯕ ꯆꯠꯂꯨꯔꯗꯤꯦ ꯀꯗꯥꯏꯗꯒꯤ ꯁꯤꯡꯤꯡꯗꯤ ꯀꯔꯤꯁꯨꯅꯆ꯭ꯔꯦ
ꯀꯩ ꯁꯅꯠꯇꯅꯤ
ꯎꯝ
ꯀꯩꯅꯣꯝ ꯀꯩꯅꯣꯝ ꯍꯦꯛꯇ ꯎꯔꯒ ꯆꯥꯅꯤꯡꯕ ꯈꯣꯠꯅꯤꯡꯕ ꯑꯗꯨꯝ ꯇꯧꯔꯒ ꯂꯩꯔꯤꯕꯀꯣ ꯣꯇ꯭ꯔꯣ ꯁꯇꯦ ꯂꯅꯤ ꯑꯗꯨꯅ ꯭ꯔꯦ ꯌꯥꯝ ꯌꯥꯝꯃꯤ ꯌꯨꯁ ꯇꯧꯔꯤꯅꯤ ꯑꯩꯗꯤ ꯑꯩꯗꯤ ꯀꯩꯅꯣ ꯑꯩꯈꯣꯏꯗꯤ ꯁꯥꯇ꯭ꯔꯅꯤꯅ ꯄꯩꯁꯥ ꯊꯣꯛꯇꯅꯤꯅꯀꯣ
ꯎꯝ ꯎꯝ ꯍꯣꯏ
ꯇ꯭ꯔꯤꯞ ꯑꯃꯗ ꯑꯩꯁꯨ ꯑꯩꯒꯤ ꯏꯃꯨꯡꯗ ꯆꯣꯟꯕꯅꯤꯅꯀꯣ ꯑꯩꯒꯤ ꯏꯌꯥꯝꯕ ꯃ ꯂꯕ ꯀꯣ
ꯎꯝ
ꯇ꯭ꯔꯤꯞ ꯑꯃꯗ ꯅꯪꯅ ꯏꯁꯄꯣꯟꯁꯔ ꯇꯧꯔꯣ ꯇ꯭ꯔꯤꯞ ꯑꯃꯗ ꯅꯪ ꯏꯁꯄꯣꯟꯁꯔ ꯇꯧꯔꯣ ꯁ꯭ꯃꯥꯏꯅ ꯃꯣꯏ ꯔꯨꯇꯤꯟ ꯇ ꯍꯥꯏ
ꯑꯥ ꯑ
ꯍꯧꯖꯦ
ꯎꯝ ꯅꯨꯡꯉꯥꯏꯈ꯭ꯔꯦꯖꯥꯠꯅꯦ ꯅꯣꯏꯅ ꯏꯌꯥꯝꯕ ꯈꯈꯣꯏꯗꯤ ꯐꯨꯅꯤꯡꯈ꯭ꯔꯕꯅꯤ ꯅꯪꯕꯨ
ꯀꯥꯏꯔꯦ ꯍꯣꯏ ꯅꯨꯡꯉꯥꯏꯐꯥꯎꯁꯨ ꯅꯣꯏ ꯀꯩꯅꯣ ꯅꯨꯡꯉꯥꯏꯊꯣꯛꯒꯗꯕꯅꯦ ꯅꯨꯡꯉꯥꯏꯕꯁꯨ
ꯏꯁ ꯃꯤꯒꯤ ꯄꯩꯁꯥꯒꯤ ꯃꯤꯒꯤ ꯄꯩꯁꯥꯅ ꯅꯨꯡꯉꯥꯏꯊꯣꯛ ꯄ ꯈꯥ ꯁꯥꯎꯗꯤ ꯃ ꯀꯣ ꯅꯣꯏ ꯑꯍ ꯅ ꯑꯦꯔ ꯀꯥꯟꯗ ꯈꯪꯕꯅꯤꯀꯣ ꯑꯩꯗꯤ ꯃꯆꯦ ꯑꯣꯏꯈ꯭ꯔꯕꯅꯤꯅ ꯌꯥꯝ ꯁꯥꯎꯅꯤꯡꯉꯤꯉ ꯃꯔꯛꯇꯗꯤ ꯃꯤꯒꯤ ꯄꯩꯁꯥꯗꯤ ꯏꯁꯄꯦꯟ ꯇꯧꯕ ꯌꯥꯝ ꯅꯨꯡꯉꯥꯏꯕꯅꯦ ꯏꯁꯥꯅ ꯇꯥꯥꯟꯃꯥꯟꯗ ꯌꯥꯝꯃꯨꯕꯅꯤꯕ
ꯃꯥꯅꯤ ꯃꯥꯅꯤ ꯏꯁꯥꯅ ꯏꯁꯥꯅ ꯑꯃꯨꯛꯀ ꯇꯥꯜꯂꯤꯒꯦ ꯍꯥꯏꯕ ꯀꯥꯏꯅ ꯂꯥꯏꯔꯤꯛ ꯇꯝꯒꯦ ꯍꯥꯏꯔꯗꯤ ꯑꯗꯨꯒꯨꯝꯕ ꯋꯥꯈꯜꯗꯣ ꯇꯧꯧꯕꯅꯨ ꯇꯣꯛꯑꯒ ꯂꯦꯛ ꯇꯝꯕ ꯇꯣꯛꯑꯒꯦ ꯍꯥꯏꯔꯗꯤ ꯅꯪꯅ ꯈꯨꯁꯤ ꯇꯧꯔ ꯍꯥꯏꯔꯦ ꯑꯗꯨꯒꯤꯗꯤ
ꯎꯝ ꯎꯝ
ꯑꯩ ꯀꯩꯅꯣꯝꯗꯤ ꯐꯥꯎꯋꯤꯗꯅ
ꯍꯣꯏ ꯍꯣꯏ ꯍꯥꯏꯅꯤ ꯅꯣꯏ ꯅꯣꯏ ꯗꯗꯥ ꯈꯣꯏꯅ ꯋꯥꯈꯜ ꯆꯥꯅ ꯅꯝ ꯅꯨꯡꯁꯤꯅꯅꯣ
ꯌꯣꯛꯔ ꯂꯩꯔꯗꯤ ꯌꯥꯝ ꯐꯅ ꯂꯥꯏꯕꯛ ꯂꯥꯏꯕꯛ ꯌꯥꯝ ꯐꯕꯅꯤꯅ ꯑꯗꯨꯗꯤ
ꯄꯨꯟꯁꯤ ꯆꯨꯞꯄ ꯁꯨꯃꯥꯏꯅ ꯇꯧꯕꯤꯕ ꯂꯩꯔꯗꯤ ꯐꯒꯅꯤꯀꯣ ꯍꯥꯏꯅ ꯈꯜꯂꯤꯅꯦ
ꯏ ꯍ ꯍ ꯑꯗꯨꯗꯤ ꯌꯥꯔꯣ ꯍꯦ ꯃꯣꯏ ꯁ ꯅꯨꯄꯤ ꯑꯉꯥꯡ ꯂꯩꯈ꯭ꯔꯗꯤ ꯅꯪꯒꯤ ꯅꯨꯄꯤ ꯑꯉꯥꯡꯗꯨ ꯃꯅ ꯌꯦꯡꯉ ꯂꯩꯒꯔꯣ ꯅꯪꯅ ꯌꯦꯡꯒꯗꯕꯅꯦꯕꯀꯣ ꯑꯗꯨꯅ ꯑꯗꯨꯗꯤ ꯀꯅꯥꯁꯨ ꯌꯥꯔꯣꯏꯗ ꯎꯝ
ꯍꯣꯏꯅ ꯃꯣꯏꯅꯁꯨ ꯌꯥꯝ ꯌꯨꯝꯗꯃꯨꯡꯗ ꯀꯣ ꯑꯃ ꯑꯃꯔꯣꯝꯗ ꯍꯥꯏꯔꯗꯤ ꯑꯇꯣꯟꯕꯁꯦ
ꯎꯝ
ꯑꯁ ꯀꯩꯅꯣ ꯌꯥꯝ ꯉꯥꯎꯒꯟꯕ ꯇꯧ ꯇꯧꯋꯦꯀꯣ ꯍꯥꯏꯗꯤ ꯃꯤꯅ ꯂꯨꯅ ꯑꯩꯈꯣꯏꯒꯤ ꯏꯃꯨꯡꯒꯤ ꯃꯤꯁꯤꯡꯅ ꯂꯨꯅ ꯇꯧꯕꯗꯣ ꯍꯣꯏ ꯑꯗꯨꯗ ꯑꯦꯗꯚꯥꯟꯇꯦꯖ ꯑꯦꯗꯚꯥꯟꯇꯦꯖ ꯑꯃꯨꯛꯀ ꯂꯧꯔꯑꯦꯕꯀꯣ
ꯍꯣꯏ ꯑꯗꯨ ꯑꯗꯨꯅꯤ
ꯏꯃꯥ ꯏꯄꯥꯅ ꯏꯃꯥ ꯏꯄꯥꯅ ꯑꯩꯈꯣꯏꯒꯨꯝꯕꯗ ꯑꯩꯈꯣꯏꯗ ꯆꯩꯕ ꯀꯥꯟꯗ ꯑꯩꯈꯣꯏ ꯏꯌꯥꯝꯕ ꯀꯥꯡꯕꯨꯗꯨꯅꯦ ꯏꯆꯦꯈꯣꯏ ꯀꯥꯡꯕꯨꯗꯨꯅ ꯑꯁ ꯑꯉꯥꯡꯁꯤꯡꯅ ꯁꯨꯃꯥꯏꯅ ꯆꯥꯗꯕ ꯅꯠꯇꯦ ꯅꯣꯏꯅ ꯑꯩꯒꯤꯗꯃꯛꯇꯗꯤ ꯑꯃꯒ ꯇꯧꯔꯦ ꯁꯤ ꯁꯤ ꯋꯥꯈꯗ ꯀꯩꯅꯣꯡ ꯊꯒꯗꯅ
ꯎꯝ ꯎꯝ
ꯎꯝ ꯋꯥꯏꯔꯖ
ꯅꯪꯗꯤ ꯂꯥꯏꯕꯛ ꯐꯕ ꯍꯥꯏꯕꯗꯨꯅꯤꯅꯦ ꯑꯗꯨꯗꯤ
ꯌꯥꯝ ꯀꯟꯅ ꯃꯤꯉꯣꯟ ꯃꯤꯒꯨꯝ ꯃꯤ ꯑꯇꯩꯒꯨꯝ ꯃꯅꯤ ꯌꯥꯝ ꯀꯅ ꯑꯦꯩꯅꯣꯗꯤ ꯇꯧꯗꯗ ꯑꯗꯨ ꯑꯩꯈꯣꯏꯁꯨ ꯅꯨꯡꯉꯥꯏꯊꯣꯛꯑꯁꯨ ꯏꯟꯖꯣꯏ ꯇꯧꯔꯁꯨ ꯀꯩꯅꯣ ꯃꯤ ꯑꯝꯕꯅꯥ ꯎꯕꯗꯤ ꯇꯧꯗꯤꯒꯣ
ꯎꯝ ꯎꯝ
ꯑꯩꯒꯤ ꯃꯣꯏꯅꯁꯨ ꯈꯔ ꯀꯩꯅꯣ ꯇꯧꯕ ꯃꯤ ꯑꯃ ꯑꯇꯩꯒꯨꯝꯅ ꯀꯩꯅꯣ ꯇꯧꯔꯗꯤ ꯑꯩ ꯏꯃꯨꯡꯗ ꯄ꯭ꯔꯣꯕ꯭ꯂꯦꯝ ꯊꯣꯛꯧꯍꯟꯕꯒꯨꯝꯕ ꯑꯩꯈꯣꯏ ꯃꯄꯥꯟ ꯆꯠꯂꯒ ꯃꯤꯉꯣꯟꯗ ꯀꯩꯅꯣ ꯀ ꯀꯔꯟ ꯇꯧꯔꯒꯀꯨꯝ ꯏꯔꯥꯡꯒꯨꯝꯕ ꯄ꯭ꯔꯣꯕ꯭ꯂꯦꯝ ꯇꯧꯕꯒꯨꯝꯕ ꯂꯩꯔꯗꯤ ꯑꯗꯨꯗꯤ ꯌꯥꯗꯦ
ꯃ ꯀꯅꯥꯝ ꯁꯤꯌꯥꯅꯤ ꯃ
ꯃꯥ ꯅꯣꯏꯔꯣꯝꯗꯁꯨ ꯍꯟꯗꯛ ꯆꯍꯤ ꯆꯍꯤ ꯗꯤꯁꯦꯝꯕꯔꯒꯨꯝꯕꯗ ꯑꯦꯞ ꯑꯦꯞꯇꯣ ꯌꯦꯡꯕ ꯂꯥꯛꯇ꯭ꯔꯦ ꯍꯥꯏꯅ ꯈꯜꯂꯤ ꯃꯤ ꯑꯩꯈꯣꯏ ꯀꯥꯡꯕꯨ
ꯑꯣ ꯐꯥꯔꯣꯟꯒꯤ ꯀꯦꯞꯇꯨꯔꯣ
ꯑꯣ ꯍꯧ ꯍꯧ
ꯎꯝ
ꯍꯥꯏꯅ ꯂꯩꯦꯔꯤꯁꯤꯁꯨ ꯇꯝꯂꯛꯒꯦꯕꯀꯣ ꯑꯗꯣ
ꯍꯣꯏ ꯍꯣꯏꯗꯤ ꯌꯥꯎ
ꯑꯗꯨ ꯨꯔꯣ ꯑꯝꯗ ꯁꯨꯝꯝ ꯐꯖ꯭ꯔꯕ ꯂꯩꯕ ꯃꯥꯜꯂꯦꯀꯣ ꯑꯗꯨ ꯎ ꯔ ꯀꯔꯒꯣꯖꯔꯛꯇ ꯄꯥꯕ ꯈꯛꯇꯪ ꯅꯠꯇꯅ ꯏꯁꯥꯅ ꯃꯐꯝꯗꯨꯗ ꯌꯥꯎꯔꯒ ꯀꯩꯅꯣ ꯇꯧꯕ ꯧꯗꯤꯦꯟꯅ ꯈꯟꯗꯅ ꯃꯔꯔꯝꯗ ꯑꯩꯈꯣꯏꯅ ꯇꯧꯔꯤꯕꯁꯦ ꯑꯃꯔꯣꯝꯗ ꯍꯥꯏꯔꯤ ꯏꯗꯨꯀꯦꯁꯟ ꯄꯔꯄꯁꯇꯅꯤꯉ ꯇꯧꯔꯤꯁꯦ ꯂꯥꯏꯔꯤꯛꯇ ꯇꯝꯕꯁꯤꯡꯗꯣ ꯂꯥꯏꯔꯤꯛ ꯇꯝꯕ ꯃꯇꯝꯗ ꯇꯝꯕꯁꯤꯡꯗꯣ ꯑꯃꯨꯛꯀ ꯐꯤ ꯂꯩꯕ ꯃꯇꯝꯗ ꯑꯃꯨꯛ ꯀꯣꯏꯔꯒ ꯃꯐꯝꯗ ꯑꯦꯛꯖꯦꯛ ꯑꯦꯛꯖꯦꯛ ꯄꯣꯠꯇꯣ ꯌꯦꯡꯕ ꯆꯠꯄ ꯑꯗꯨꯗ ꯅꯣꯂꯦꯖꯇꯤ ꯑꯗꯨꯝ ꯍꯦꯟꯒꯜꯂꯤꯗꯅ
ꯎꯝ ꯎꯝ
ꯑꯩꯅ ꯑꯩꯅꯁꯨ ꯍꯥꯏꯌꯨꯅꯦ ꯑꯁ ꯄꯩꯁꯥ ꯑꯩꯈꯣꯏꯁꯦ ꯏꯟꯀꯝꯒꯨꯝꯕ ꯈꯔꯒꯨꯝꯕ ꯂꯩꯔꯗꯤ ꯑꯩꯈꯣꯏꯒꯤ ꯑꯩꯈꯣꯏ ꯀꯝꯄꯅꯤꯒꯤ ꯁꯦꯞꯁꯤꯡꯁꯦ ꯂꯣꯏꯅ ꯑꯣꯏꯅꯤ ꯍꯥꯏꯅ ꯈꯜꯂꯤꯕꯅꯤ
ꯝ
ꯄꯥꯈꯪ ꯑꯣꯏꯔꯤꯉꯩꯗꯀꯣ ꯄꯥꯈꯪ ꯌꯨꯝ ꯄꯥꯟꯗ꯭ꯔꯤꯉꯩꯗ ꯎꯝ ꯐꯖꯅ ꯀꯣꯏꯍꯧꯒꯦ ꯍꯥꯏꯅ ꯈꯜꯂꯤ ꯑꯗꯨ ꯐꯔꯦꯟ ꯅꯨꯡꯉꯥꯏ ꯇꯨꯡꯗ ꯑꯩꯈꯣꯏꯅ ꯌꯨꯝ ꯄꯥꯜꯂꯀꯥꯟꯗ ꯑꯩꯈꯣꯏ ꯑꯉꯥꯡꯁꯤꯡꯗꯣ ꯇꯝꯅꯕꯀꯣ ꯅꯣꯏ ꯅꯨꯄꯥꯗ ꯅꯣꯏꯅꯄꯥꯗꯤ ꯑꯩꯈꯣꯏ ꯃꯇꯝꯗꯗꯤ ꯑꯩꯈꯣꯏ ꯀꯟꯇ꯭ꯔꯤ ꯏꯁꯇꯦꯠ ꯑꯣꯏꯅ ꯀꯣꯏꯔꯤꯅꯦ ꯍꯥꯏꯅꯀꯣ ꯍꯥꯏꯖꯠ ꯅꯃꯜ ꯋꯥ ꯑꯅ ꯌꯥꯝꯀꯅ ꯑ ꯇꯂꯅꯤ
ꯎꯝ ꯍꯧꯒꯗꯕꯅꯤ ꯇꯒꯗꯕꯅꯤ ꯑꯉꯥꯡ ꯑꯣꯏꯔꯤꯉꯩꯗ ꯇꯧꯍꯧꯗ꯭ꯔꯒ ꯑꯍꯟ ꯑꯣꯏꯔꯀꯥꯟꯗ ꯇ ꯅꯤꯡꯅꯁꯨ ꯇꯧꯕ ꯉꯝꯃꯣꯏ
ꯑꯩꯣꯏꯗꯤ ꯑꯉꯥꯡꯒꯤ ꯑꯃꯔꯣꯝꯗ ꯍꯥꯏꯔꯗꯤ ꯃꯇꯝꯗꯤ ꯑꯗꯨꯝ ꯂꯩꯗꯤ ꯂꯩꯗ ꯍꯧꯖꯤꯛꯀꯥꯟꯗꯤꯀꯣ ꯈꯈꯣꯏꯒꯤ ꯄꯨꯟꯁꯤꯗ ꯈꯔ ꯑꯍꯣꯡꯕꯁꯦ ꯑꯩꯝꯗ ꯍꯥꯏꯕꯤꯒꯦꯀꯣ ꯍꯣꯔꯦꯟ ꯅꯍꯥꯟꯕ ꯍꯥꯏꯗꯤ ꯍꯣꯏ ꯅꯍ ꯍꯧꯖꯤꯛꯁꯨ ꯑꯉꯥꯡ ꯑꯣꯏꯔꯣ ꯑꯗꯨ ꯑꯣꯏꯔꯁꯨ ꯐꯔꯦ ꯀ ꯀ꯭ꯂ ꯁꯦꯟꯔ ꯇ ꯈꯔ ꯀ ꯀ꯭ꯂꯥꯁ ꯑ ꯇ ꯅꯠꯇ ꯈꯔꯣ ꯅꯅꯤꯃꯀꯥꯟꯅꯦꯗꯤ ꯅꯨꯄꯤ ꯑꯉꯥꯡ ꯀꯣꯏꯔꯒ ꯀꯔꯟ ꯀꯔꯟ ꯇꯧꯔꯒ ꯀꯩꯅꯣ ꯅꯨꯄꯤ ꯌꯥꯝ ꯃꯇꯝ ꯁꯨ ꯌꯧꯗ꯭ꯔꯤꯉꯩꯗ ꯀꯣꯏꯔꯒ ꯀꯩꯅꯣ ꯇꯧꯒꯗ꯭ꯔꯥ ꯍꯥꯏꯅ ꯄꯥꯈꯠꯄꯗꯣ
ꯎꯝ ꯎꯝ
ꯅꯨꯄꯤꯒ ꯅꯨꯄꯤꯒꯗꯤ ꯀꯣꯏꯅꯨ ꯀꯣꯏꯅꯨ ꯍꯥꯏ ꯂꯕ ꯍꯧꯖꯤꯗꯤ ꯀꯥꯟ ꯑꯣꯏꯅꯤꯡꯉꯤ ꯑꯣꯏꯣꯏꯅꯤꯡꯗꯤ ꯀꯣꯏ ꯑꯗꯨꯃꯥꯏꯅ ꯍꯥꯏ ꯀꯩꯅꯣ ꯇꯧꯔꯤꯅꯤ ꯏꯃꯥ ꯏꯄꯥꯁꯤꯡꯁ
ꯍ ꯍ ꯃ ꯃ ꯏꯟ ꯍꯥ
ꯑꯗꯨꯅ ꯑꯩꯗꯤ ꯁꯨꯃꯥꯏꯅ ꯍꯣꯏ ꯏꯃꯨꯡꯗ ꯃꯅ ꯏꯅꯤ ꯀꯣꯏꯒ ꯏꯃꯨꯡꯒꯤ ꯏꯃꯥ ꯏꯄꯥꯒꯤ ꯃꯃꯥꯡꯗ ꯅꯨꯡꯇ ꯐꯣꯟ ꯇꯧꯁꯦ ꯑꯩ ꯌꯥꯝ ꯀꯤꯛ ꯀꯥꯏꯏꯕꯕꯣ
ꯎꯝ ꯎꯝ
ꯑꯁ ꯑꯩ ꯌꯥꯝꯅ ꯀꯥꯏ ꯑꯗꯨꯕꯨ ꯏꯌꯥꯝꯕꯁꯤꯡꯗꯤ ꯁꯤꯒꯨꯝꯕꯗꯗꯤ ꯀꯔꯤꯁꯨ ꯅꯠꯇꯦꯅꯦ
ꯎ ꯎꯝ
ꯌꯨꯝ ꯌꯨꯝꯗ ꯄꯨꯁꯤꯟꯗ꯭ꯔꯤꯉꯩꯗ ꯏꯃꯥ ꯏꯄꯥꯕꯨ ꯍꯥꯟꯅ ꯐꯣꯟ ꯇꯧꯔ ꯇꯧꯍꯟꯕꯕꯨ ꯉꯁꯤꯁꯦ ꯑꯩꯅ ꯁꯋꯥꯥꯏ ꯐꯥꯎꯅꯤꯅꯤꯖꯦ ꯅꯣꯏꯒꯤꯁꯦ ꯈꯔꯗꯤ ꯍꯦꯟꯗꯤ ꯍꯦꯟꯃꯜꯂꯤꯀꯣ ꯑꯩꯈꯣꯏꯒꯤꯁꯨ ꯈꯔ ꯈꯟꯕꯖꯠ ꯇꯧꯕ ꯍꯥꯏꯅ ꯑꯩ ꯃꯔꯝ ꯃꯔꯛꯇ ꯍꯥꯏꯔꯝꯃꯤ ꯁꯨꯝ ꯐ꯭ꯔꯤ ꯐ꯭ꯔꯤ ꯍꯦꯟꯅ ꯇꯧꯃꯜꯂꯗꯤ ꯅꯨꯡꯉꯥꯏꯖꯗꯅꯦ
ꯎꯝ ꯎꯝ ꯍꯣꯏꯗ
ꯌꯨꯝꯗ ꯄꯨꯁꯤꯟꯗ꯭ꯔꯤꯉꯩꯗ ꯁꯨꯃꯥꯏꯅ ꯇꯧꯗꯤ ꯁꯤ ꯏꯃꯥ ꯏꯄꯥꯗ ꯀꯣꯏꯔꯣ ꯑꯍꯟ ꯑꯣꯏꯣꯏ ꯏꯅ ꯑꯍꯟꯁꯤꯡꯗ ꯑꯣꯏꯔꯣ ꯎ ꯃꯤ ꯁꯤꯒꯣ ꯔꯦꯁꯄꯦꯦꯛ ꯂꯩ ꯊꯕ ꯃꯤꯅꯦ ꯍꯥꯏ
ꯎꯝ ꯎꯝ ꯎꯝ
ꯎ ꯍꯥꯏꯗꯤ ꯑꯩꯈꯣꯏꯗ ꯐꯥꯎ ꯑ ꯏ ꯃꯥꯗ ꯐꯣꯟ ꯇꯧꯒꯦꯔꯦ ꯍꯥꯏꯅ ꯃꯔꯛ ꯃꯔꯛꯇ ꯍꯥꯏꯔꯠꯂ ꯑꯥ ꯍꯥꯏ ꯍꯔ ꯭ꯔꯦ ꯍꯥꯏꯕꯔ
ꯃꯤ ꯈꯔꯗꯤ ꯑꯗꯨꯝ ꯎꯠꯅꯤꯡꯕ ꯃꯤ ꯂꯩꯕꯅꯤꯗ ꯃꯤ ꯈꯔꯅ ꯁꯣꯛꯠꯅꯤꯡꯗꯕ ꯂꯩꯕ
ꯁꯤꯔꯤ ꯁꯨꯃꯥꯏꯅ ꯇꯧꯋꯦꯕꯀꯣ ꯑꯁ
ꯑꯥ
ꯈꯪꯗ꯭ꯔꯦꯗ ꯃꯤꯁꯤꯡꯁꯦ ꯖꯥꯠ ꯖꯥꯠꯅꯤ
ꯎꯝ ꯌꯥꯝ ꯐꯩꯌꯦ ꯅꯪ ꯑꯗꯨꯃꯥꯏꯅ ꯒ꯭ꯌꯥꯟ ꯇꯥꯔꯒ ꯂꯩꯕꯗꯣ
ꯑꯩꯒꯤ ꯑꯁꯦꯡꯕꯅꯤꯁꯤ ꯏꯃꯥ ꯏꯄꯥ ꯃꯃꯥꯡꯗ ꯅꯨꯄꯤ ꯐꯣꯟꯕꯅꯤꯁꯦ
ꯎꯝ
ꯏꯀꯥꯏꯕꯁꯦ ꯏꯀꯥꯏꯒꯟꯕꯁꯦ ꯑꯃꯔꯣꯝꯗ ꯍꯥꯏꯔꯗꯤ ꯌꯥꯝ ꯍꯥꯡꯉꯤꯀꯣ ꯑꯃꯣꯝꯗ ꯍꯥꯏꯔꯗꯤ ꯏꯀꯥꯏꯒꯟꯕꯁꯤ ꯌꯥꯝ ꯃꯥꯏ
ꯎꯝ
ꯃꯤꯅ ꯃꯤꯅ ꯑꯗꯨꯅ ꯑꯩꯅ ꯁꯨꯃꯥꯏꯅ ꯏꯀꯥꯏꯒꯟꯕꯒꯤ ꯑꯩꯒꯤ ꯑꯪꯀꯜꯅ ꯍꯥꯏ ꯀꯩꯅꯣ ꯅꯣꯏ ꯅ ꯗꯨ ꯌꯥꯝ ꯏꯀꯥꯏꯔꯤ ꯑꯗꯨꯕꯨ ꯃꯤꯒꯤ ꯄꯣꯠ ꯍꯨꯔꯥꯟꯅꯕ ꯇꯧꯕꯗ ꯏꯀꯥꯏꯌꯨ ꯅꯠꯇ꯭ꯔꯒ ꯁꯤꯒꯨꯝꯕ ꯑꯆꯨꯝꯕ ꯇꯧꯕꯗ ꯀꯩꯅꯣ ꯇꯧꯕꯗꯗꯤ ꯏꯀꯥꯏꯕ ꯐꯥꯎꯅꯨ ꯍꯥꯏꯅꯀꯣ ꯍ
ꯎꯝ
ꯃꯥꯥꯏꯅ ꯍꯥꯏꯔꯛꯄꯗ ꯑꯃꯔꯣꯝꯗ ꯋꯥꯈꯜꯗꯣ ꯈꯔ ꯆꯠꯊꯣꯛꯄ ꯂꯩꯗꯅ ꯍꯨꯔꯥꯟꯕ ꯍꯨꯔꯥꯟꯕ ꯇꯧꯕ ꯇꯧꯋꯦ ꯍꯥꯏꯕ ꯅꯠꯇꯦꯀꯣ ꯑꯩꯈꯣꯏꯗ ꯁꯨꯝ ꯀꯩꯅꯣ ꯋꯥꯔꯤꯗꯣ ꯍꯥꯏꯕ ꯋꯥꯅꯤꯗ